ꯀꯩꯅꯣ ꯀꯩꯗꯧꯔꯦ
ꯀꯥꯏ ꯂꯩꯒꯦ
ꯑꯩꯔꯣ ꯑ ꯂꯩ ꯀꯣ ꯂꯩ ꯌꯨ
ꯀꯥꯏ ꯂꯩꯒꯦꯃꯤ
ꯀꯥ ꯂꯩ ꯍꯥꯏꯕ
ꯀꯩꯗꯧꯃꯤ ꯚꯀꯥ ꯂꯩ ꯀꯥꯏ ꯂꯩꯒꯦ ꯍꯥꯏꯔꯒ
ꯑꯁꯥꯡꯕꯩꯅꯦ ꯕꯣꯏ ꯑꯩꯅ ꯍꯥꯏꯁꯦ
ꯍꯥꯏꯔꯛꯑꯣꯃꯤ ꯑꯁꯤ ꯆꯧꯁꯦ ꯍꯥꯏꯔꯒ
ꯌꯨꯝ ꯂꯩ ꯌꯨꯝ ꯂꯩꯇꯗꯤ ꯀꯥꯏ ꯂꯩꯗꯣꯏꯅꯣ ꯑꯩꯕꯨ ꯁꯥ ꯁꯟ ꯑꯣꯏꯅ ꯎꯔꯨꯔꯕ ꯚꯥꯏ ꯅꯪꯅ ꯁꯦꯁ
ꯎꯗꯦ ꯎꯗꯦ ꯆꯥꯛ ꯆꯥꯈ꯭ꯔꯕꯣ ꯆꯥꯛ ꯆꯥꯈ꯭ꯔꯕꯣ ꯑꯩ ꯁ ꯁꯁꯥ ꯀꯣꯏ ꯆꯨꯞꯄ ꯃꯤ ꯃ ꯁꯥ ꯊꯛꯄ
ꯀꯥꯏꯗ ꯀꯕꯨꯗꯥ
ꯀꯤꯨꯗ ꯀꯤꯀꯨꯁꯁꯦꯅꯣ
ꯑꯣ ꯍꯥꯏꯗꯦ ꯍꯥꯏꯥꯏꯗꯤꯦ ꯚꯥꯏ ꯍꯅꯤ
ꯔ ꯔꯨꯝ ꯆꯣꯛꯖꯤꯥꯏ
ꯑ
ꯔꯝꯗꯥ
ꯆꯦꯠꯆꯒꯤ ꯀꯣꯐꯤ ꯁꯣꯞ ꯂꯩꯕ꯭ꯔꯥ ꯄꯩꯁꯥꯕꯤ ꯏꯐꯝꯥꯔꯝꯒꯅꯤ
ꯆꯠꯂꯣꯗ ꯑꯗꯨꯒꯤ ꯅꯠꯇꯦ ꯑꯗꯨꯗ ꯆꯪꯗ꯭ꯔꯁꯨ ꯌꯥꯏ
ꯀꯗ ꯇꯔꯕꯨ ꯈꯉꯨꯡ
ꯑꯩ ꯅꯔ ꯇ ꯑꯩ ꯈꯣꯟꯁꯦ ꯈꯤꯇꯪ ꯇꯞꯇꯞ ꯃꯉꯥꯏꯔꯛꯛꯇꯦꯀꯣ ꯑꯩ ꯉꯥꯡꯨꯁꯦ ꯌꯥꯝ ꯊꯨ ꯃꯥꯜꯂꯤꯕ
ꯚꯥꯏ ꯅꯪ ꯑꯥꯏ ꯑꯦ ꯑꯦꯁ ꯑꯦꯛꯖꯥꯝ ꯊꯥꯗꯔꯔ ꯆꯨꯝꯕ꯭ꯔꯣ
ꯊꯥꯖꯤꯔ ꯈꯜꯂꯤ ꯃꯤꯅꯦ ꯐꯥꯎꯗꯧ ꯃꯥꯟꯗꯕꯗ ꯇꯟꯉ ꯍꯅ ꯑ ꯇꯔꯥꯏꯗꯤ ꯇꯧ ꯌꯥ
ꯅꯗꯤ ꯀꯥꯟꯅꯗ ꯊꯣꯛꯇ ꯌꯥꯝ ꯃꯥꯥꯏꯒꯗ
ꯀꯔꯤꯅꯖꯕ
ꯅꯨꯡꯉꯥꯏꯔꯤꯕ ꯍꯥꯏꯕ ꯇ ꯅꯪ ꯀꯩꯅꯣ ꯇꯧꯕ꯭ꯔꯣ ꯅꯪ ꯀꯩꯅꯣ ꯍꯥꯏꯔꯣꯑꯣ ꯇꯥꯒꯦ
ꯏꯇꯥꯎꯅ ꯑꯩꯕꯨꯇꯥꯎꯁꯤꯗ ꯐꯖꯅ ꯉꯥꯡꯕꯤꯔꯤꯕꯁ ꯁꯤꯒꯤꯗꯃꯛꯇꯗꯤ ꯌꯥꯝ ꯅꯨꯡꯉꯥꯏꯇꯦ ꯏꯠꯁ ꯑꯣꯀꯦ
ꯗ ꯌꯨꯝꯗ ꯂꯥꯞ ꯐꯨꯗꯣꯏꯅꯤꯗ ꯑꯩꯅ ꯍꯧꯖꯤꯛ
ꯃꯥꯏ ꯆꯄꯥꯟꯒꯤ ꯕꯣꯟꯁꯦ ꯌꯦꯡꯍꯧꯕ ꯃꯥꯏꯕꯅꯤ ꯑꯗꯨ ꯐꯔꯦ
ꯐꯥꯏꯅ
ꯑꯥ
ꯐꯝ ꯄꯥꯁꯗꯗ꯭ꯔꯕ
ꯀꯨꯏꯂꯤ ꯃꯨꯁꯤꯒ ꯄꯥꯏꯗꯅꯕꯨ
ꯁꯔ ꯑ ꯎꯝ
ꯀꯩꯒꯤꯔꯖ ꯇ ꯊꯣꯛꯕꯤꯔꯄꯕꯥ
ꯑꯊꯤꯡꯕ ꯑꯃ ꯂꯩꯔꯦꯅꯦ ꯁꯣꯝꯗ ꯑꯩꯕꫭ ꯁꯦꯝꯟꯅꯒ ꯄꯥꯏꯔꯛꯇꯕꯒ ꯁꯥꯟꯗꯤ ꯁꯟꯅꯤꯡ ꯁꯦꯟꯗ ꯌꯥꯗꯕ ꯃꯥꯡꯖꯜꯂꯛꯄꯅꯦ ꯏꯦꯟꯈꯠꯂꯛꯄꯅꯦꯕꯨ
ꯎ ꯃꯥ ꯃꯤꯅ ꯋꯥꯔꯤ ꯁꯥꯟꯅ
ꯁꯤꯅꯦ ꯐꯩꯅꯦ
ꯃꯗꯤꯜꯅꯁꯨ ꯑꯝ ꯂꯩꯔꯦ꯫
ꯍꯥ
ꯕꯤꯖꯅꯦꯁ ꯑꯃ ꯂꯩꯔꯦꯕ ꯀꯔꯕꯥꯔ ꯇꯧ ꯌꯥꯕ꯫
ꯀꯔꯤꯕ꯫
ꯎꯗꯤꯒꯤ ꯃꯅꯤꯕꯦꯛꯁꯤ ꯌꯣꯜꯂꯁꯤ꯫ ꯅꯨꯄꯤꯒꯤ ꯕꯦꯛ ꯃꯈꯜ-ꯃꯈꯜ ꯅꯨꯄꯤꯒꯤ ꯕꯦꯛ ꯃꯈꯜ ꯃꯈꯜ ꯑꯗꯨ ꯌꯣꯜꯂꯖꯦꯕ꯫
ꯀꯔꯤ ꯕꯦꯛꯅꯣ ꯍꯥꯏꯁꯦ꯫
ꯁꯥꯏꯠ ꯕꯦꯛ ꯀꯨꯝꯕꯥ
ꯑꯩꯈꯣꯏꯅ ꯌꯣꯟꯗꯣꯏꯕ꯫
ꯎꯝ
ꯀꯥꯏꯗ ꯌꯣꯟꯗꯣꯏꯕ꯫
ꯅꯣꯏ ꯊꯣꯡꯒꯥꯟꯗ꯫
ꯑꯗꯨꯗꯅꯦ ꯁꯤꯠꯂꯨꯏꯗꯣꯏꯁ ꯃꯥꯡꯉꯣꯏꯗ꯭ꯔꯣ ꯗꯨꯗꯤ꯫
ꯅꯪꯒꯤ ꯀꯔꯤ ꯅꯪ ꯑꯣꯛ ꯀꯌꯥꯝ ꯆꯥꯎꯔꯒꯦ꯫
ꯍꯥ
ꯅꯪ ꯑꯣꯛꯗꫭ ꯆꯥ ꯌꯥꯔꯕꫭꯕ꯫
ꯆꯥꯕ ꯊꯤꯅ ꯌꯥꯔꯦ ꯏꯕꯣ꯫
ꯄꯨꯖꯔꯃ
ꯑꯦꯁ ꯐꯠꯇꯦ꯫
ꯂꯥꯏꯅ ꯁꯥꯎꯃꯦꯃꯦ ꯑꯗꯨꯃꯥꯏ ꯍꯥꯏ ꯐꯠꯇꯦꯃꯦ ꯚꯥꯏ꯫
ꯅꯪꯅ ꯍꯥꯏꯔꯛ ꯈꯪꯗꯦꯗ ꯑꯗꯨꯒ ꯑꯩ ꯄꯥꯕ ꯍꯩꯇꯦ꯫
ꯝꫭꯏꯁꯨ ꯅꯃꯥ ꯂꫭꯏꯔꯕꯅꯤꯅ ꯅꯠꯇꯕꯅꯤꯅ꯫
ꯋꯥꯗ꯭ꯔꯣ ꯅꯪꯗꯨꯗꯤ꯫
ꯏꯁ ꯅꯨꯡꯇꯤ ꯑꯁ ꯉꯁꯤꯗꯤ ꯁꯦꯡꯑꯝ ꯃꯀꯣꯟꯁꯨ ꯁꯦꯡꯉꯝꯗꯦ ꯅꯥꯕ ꯑꯌꯦꯡ ꯏꯁꯤꯡ ꯃꯌꯥꯝ ꯑꯃ ꯂꯩꯔꯝꯃ꯫
ꯀꯩꯗꯧꯔꯒꯦ ꯅꯪ ꯑꯣꯛ ꯅꯣꯡꯆꯨꯗ ꯁꯤꯡꯂꯩꯔꯝꯅꯤꯕꯣ꯫
ꯀꯨꯠꯊꯕꯅꯤꯅ ꯀꯣ ꯍꯦꯛꯇ ꯏꯁꯤꯡꯗ ꯐꯥꯎꯒꯠꯂꯦꯕ ꯃꯈꯥꯗ ꯌꯥꯗꯦꯕ꯫ ꯅꯨꯡꯇꯤꯒꯤ ꯁꯦꯡꯉꯖꯨ ꯅꯨꯡ ꯇꯤꯒꯤ ꯂꯩꯔꯝꯃꯤ ꯅꯥꯕ꯫ ꯑꯁꯣꯝ ꯏꯄꯤ ꯑꯣꯏꯔꯣꯝꯗꯒꯤ ꯏꯁꯤꯡꯗꯨꯃꯩ ꯄꯨꯈꯤꯗꫭ ꯃꯩ ꯋꯥꯡꯕꯅꯤ ꯄꯂꯩꯗ ꯁꯣꯝꯗ ꯅꯦꯝꯕꯅꯤꯅ ꯌꯥꯗꯦꯕ꯫
ꯑꯗꯨ ꯄꯨꯔꯥ ꯕꯦꯔꯥꯅꯤꯍꯦ꯫ ꯕꯥꯢ ꯅꯪ ꯅꯨꯄꯤ ꯊꯤꯒꯤꯔꯣꯢꯗ꯭ꯔꯣ꯫
ꯊꯣꯛꯂꯣꯑꯣ ꯀꯩꯅꯣ ꯆꯧꯖꯦꯃꯤ꯫
ꯍꯥꯥ
ꯅꯪ ꯅꯨꯄꯤ ꯊꯤꯈꯤꯔꯣꯏꯗ꯭ꯔꯕ
ꯅꯨꯄꯤꯁꯨ ꯂꯩꯇꯦꯅꯦ ꯇꯧ
ꯑꯩ ꯅ ꯑꯥꯎꯥꯎꯅ ꯇꯧꯒꯦ ꯇꯧꯔꯤꯅ ꯗꯁꯒꯦ ꯊꯨ ꯆꯜꯗ ꯌꯥꯝꯅꯤ
ꯀꯔꯤ ꯇꯧꯒꯦꯅ ꯈꯜꯂꯤꯅ
ꯥꯎ ꯆꯥꯎꯅ ꯈꯨꯗꯣꯜ ꯇꯧꯒꯦꯅ
ꯀꯔꯤꯅꯣꯕ ꯅꯪ ꯇꯧꯔꯛꯇꯣꯏꯁꯦ ꯑꯩ ꯑꯩꯅ ꯈꯜꯂꯝꯗꯣ ꯅꯪꯅ ꯇꯧꯔꯛꯇꯣꯏꯗꯤ ꯑꯩ ꯀꯛꯊꯗꯣꯏꯅꯦ ꯍꯥꯏꯕ
ꯚꯦꯟ ꯄꯥꯔꯇꯤ ꯄꯥꯕ꯭ꯔꯥ ꯒꯥꯔꯤ ꯄꯥꯕ꯭ꯔꯥ ꯀꯩ ꯇꯧꯒꯦ
ꯅꯪ ꯄꯝꯗꯦꯔꯣ
ꯅꯪ ꯑꯄꯥꯝꯕꯗꯣ ꯍꯥꯏꯕꯅꯦ
ꯀꯨꯏꯖꯔꯦ ꯃ ꯍꯝ
ꯑꯦꯗ ꯂꯩꯍ ꯁꯤꯗ ꯑꯣꯏꯗꯕꯅꯗꯤ
ꯋꯥꯔꯤꯁꯤꯀꯣ ꯋꯥꯔꯤꯁꯤꯀꯣ ꯀꯔꯤ ꯁꯥꯁꯤ ꯍꯦꯛꯇꯪ ꯉꯣꯛꯈꯠꯂꯛ ꯆꯀꯅꯦ ꯑꯀꯥꯏꯕꯁꯦ ꯍꯦꯛꯇ ꯇꯧꯅꯤꯡꯕ
ꯑ ꯊꯒꯤ ꯅꯨꯡꯉꯥꯏ ꯑꯣꯏꯚꯥꯏ
ꯑꯣ ꯐꯤꯒꯥꯡꯕ ꯌꯩꯕ
ꯃꯣꯏꯖ
ꯀꯃꯥꯏ ꯇꯝ ꯁꯤꯖ
ꯑꯣ ꯅꯪ ꯂꯣꯏꯔꯦ ꯚꯥꯏ ꯅꯪ ꯅꯪ ꯑꯣ ꯄꯥꯏꯕꯤ ꯅꯨꯄꯤ ꯑꯃ ꯀꯣꯏ ꯑꯗꯨꯃꯥꯏꯅ ꯇꯧꯔꯗꯤ
ꯀꯔꯤꯒꯤꯅꯣ ꯇꯧꯕꯅꯤꯅ ꯑꯩꯅ ꯄꯨꯁꯤꯦ ꯍꯦꯛ
ꯃꯔꯛꯇꯅꯦ ꯍꯥꯏꯏꯌꯦ
ꯑꯁ ꯈꯪꯗꯤꯦ ꯊꯣꯡꯅꯤꯡ ꯊꯣꯛꯆꯔꯛꯁꯤꯗ
ꯃꯗ ꯅꯤꯡꯝꯕ ꯅꯅ ꯑꯃ ꯊꯃꯣꯏꯗꯅ ꯑꯃ
ꯀꯔꯤ ꯂꯣꯤꯕꯏ ꯅꯪꯥꯡꯒꯤꯕꯣ ꯑꯩ ꯎ ꯑꯩꯅ ꯍꯌꯦꯡꯒꯤ ꯈꯟꯕ ꯍꯌꯦꯡ ꯀꯔꯤ ꯏꯟꯁꯥꯡ ꯆꯥꯏꯌꯦ ꯈꯟꯕꯗ ꯋꯥꯔꯦ ꯑꯩ ꯁꯣꯝꯗ
ꯅꯪꯗꯤ ꯀꯥꯔꯕꯣ
ꯆꯥꯗꯣꯔꯦ
ꯀꯩ ꯍꯦꯟꯖꯥꯡ ꯍ ꯍ ꯍ ꯍꯤ ꯍꯤ ꯍꯤ ꯍꯤ
ꯄꯨꯡꯁꯤ ꯌꯥꯝ ꯉꯜ ꯂꯩꯔꯝꯃꯤꯅꯦꯕꯣ ꯆꯥꯅꯤꯡꯗ꯭ꯔꯦ ꯍꯥꯏꯕ ꯑꯃꯨꯛ ꯑꯩ
ꯀꯩꯖꯥꯡꯅꯣꯕ
ꯑꯣꯛ ꯊꯣꯡꯉꯦ ꯚꯥꯏ ꯃꯉꯥꯔꯛꯇꯤ ꯁꯨꯔꯝꯃꯅꯤ ꯑꯩꯅ ꯍꯥꯏꯁꯤ ꯍ ꯍ
ꯑꯁꯤꯗꯤ ꯑꯁꯤꯕꯔꯣ
ꯀꯩꯅꯣꯍꯩ ꯑꯁꯤꯕꯕꯨ ꯀꯃꯥꯏꯅ ꯆꯥꯗꯣꯏꯅꯣ
ꯂꯩꯔ ꯆꯥ ꯉꯃꯝꯃꯣꯏꯗꯣꯏ ꯃꯥꯟꯕ꯭ꯔꯣ ꯕꯥꯏ ꯁꯨꯝ ꯄꯩꯁꯥꯒ ꯌꯥꯝ ꯄꯥꯏꯈꯠꯂꯕ ꯃꯥꯜꯂꯦꯅꯦ
ꯉꯁꯥꯏꯗꯤ ꯈꯨꯕꯥꯛꯇ ꯈꯔ ꯂꯧꯋꯦ ꯈꯨꯕꯥꯛ ꯈꯨꯔꯨꯞꯗꯣ ꯍꯝ ꯍꯝ ꯍꯝ
ꯑꯦ ꯂꯥꯛꯀꯦ ꯂꯥꯛꯀꯦ ꯃꯃꯥ
ꯇꯧꯋꯦ ꯍꯥꯏꯗꯤ ꯑꯗꯨꯝ ꯅꯨꯡꯇꯤ ꯇꯧꯔꯗꯤ ꯀꯃꯥꯏꯅ ꯌꯥꯗꯣꯏꯅꯣꯅꯦ ꯅꯣꯡ ꯐꯥꯗꯣꯛ ꯇꯧꯕꯋꯥꯅꯤ ꯑꯗꯣ ꯉꯁꯤꯗꯤ ꯈꯔ ꯂꯧ ꯉꯔꯥꯡꯗꯤ ꯃꯥꯡꯉꯦꯍꯦ
ꯀꯅꯥꯒ ꯇꯧꯔꯤꯅꯣꯕ
ꯁꯥ ꯀꯅꯥ-ꯀꯅꯥ ꯑꯣꯏꯅꯤ ꯊꯕꯛ ꯂꯩꯇꯕ ꯀꯥꯡꯒꯨ ꯅꯣꯏꯒꯨꯝꯕꯖꯤ ꯅꯣꯏꯁꯦ
ꯑꯩꯈꯣꯏ ꯍꯥꯏꯁꯤ ꯀꯩꯅꯣ ꯕꯥꯏ ꯑꯩꯈꯣꯏ ꯄꯜꯂꯤꯁꯤ ꯀꯩꯒꯤꯅꯣ
ꯃꯣꯏꯁꯦ ꯍꯥꯏꯒꯦ ꯇꯧꯕꯅꯤꯅꯦ ꯑꯁ ꯑꯩꯒꯤ ꯆꯤꯟꯁꯤ ꯕꯥꯞ ꯇꯨ ꯅꯪ ꯑꯗꯨꯝ ꯌꯥꯎꯔꯝ ꯃꯤꯡꯗꯤ ꯑꯗꯨ ꯄꯛꯅꯤꯡꯕꯗꯣ
ꯍꯤꯛ ꯍ ꯑꯩ ꯌꯥꯎꯍꯧꯗꯦ ꯑꯩ ꯌꯥꯎꯔꯛꯇꯦ ꯑꯩ ꯅꯣꯡꯃꯇ ꯑꯗꯨꯒꯤ ꯊꯕꯛꯇꯨ ꯇꯧꯔꯛꯇꯦ ꯚꯥꯏ ꯍ ꯁꯩꯇꯅ ꯁꯥꯈꯤ
ꯑꯗꯨ ꯆꯤꯟꯕꯥꯟꯁꯤꯅ ꯍꯦꯛꯇ ꯌꯥꯗꯦ ꯍꯥꯏꯕ ꯚꯥꯏ ꯑꯩꯒꯤꯁꯤ ꯆꯤꯟꯕꯥꯟꯁꯦ ꯍꯩꯇꯞꯄ ꯎꯨꯝ
ꯍꯁ ꯚꯥꯏ ꯅꯪꯗꯤ ꯅꯥꯕ ꯋꯥꯊꯤ ꯉꯥꯡꯕꯩ ꯑꯣꯏꯔꯗꯤ ꯅꯥꯕ ꯑꯗꯨꯝ ꯉꯥꯡ ꯉꯝꯃꯤ ꯅꯥꯕ
ꯀꯩꯅꯨꯅꯦꯍꯦ
ꯅꯪ ꯊꯣꯛꯂꯛꯇꯨꯏꯔꯥ ꯊꯣꯛꯂꯛꯑꯣꯏꯗꯣꯏꯔꯥ ꯃꯔꯝ ꯀꯗꯨꯝ ꯉꯥꯡꯂ ꯂꯩꯔꯒꯦ ꯈꯜꯂꯕ꯭ꯔꯥ
ꯀꯩꯅꯣ ꯍꯥꯏꯁꯦ
ꯀꯩ ꯅꯪ ꯑꯩꯉꯣꯟꯗ ꯀꯔꯥꯏꯗꯅꯣꯝ ꯆꯠꯁꯤ ꯍꯥꯏꯔꯝꯗꯥꯏ ꯏꯁ
ꯅꯪ ꯆꯥꯛ ꯆꯥꯗ꯭ꯔꯤꯑꯦꯗꯥꯏꯅꯦ
ꯅꯪ ꯊꯂꯛꯄ ꯆꯥꯛ ꯆꯥ ꯀ ꯁꯨꯝ ꯀꯔꯤꯃꯇ ꯀꯨꯏꯒꯤ ꯅꯪ ꯆꯥꯛ ꯆꯥꯔꯁꯨ ꯆꯄꯦ ꯍꯥꯏꯕ
ꯀꯨꯏꯍꯧꯔꯛꯏꯅꯦ ꯑꯩ ꯊꯣꯛꯂꯛꯄꯗꯤ ꯑꯣꯆꯥ
ꯌꯥꯔꯣꯏꯅꯦꯕꯨ ꯉꯅꯥꯈꯣꯝ ꯊꯣꯛꯂꯛꯇꯣꯏꯅꯤ
ꯃꯦꯆꯤꯗ ꯈꯣꯡ ꯊ ꯅꯪ ꯒꯥꯥꯏ ꯄꯨꯊꯣꯔꯛꯎꯅꯦ ꯑꯗꯨ ꯀꯥꯏ ꯂꯩ ꯀꯅꯦꯕꯣ
ꯈꯪꯕ
ꯑꯗꯨꯅꯤꯗꯥ ꯑꯗꯨꯅꯤꯕ ꯥꯏ ꯂ ꯏꯇ ꯃꯤ ꯅꯪ ꯌꯥꯥꯏ ꯄꯨꯊ
ꯅꯪ ꯀꯥꯏꯂ ꯏꯠꯇ꯭ꯔꯣ
ꯂꯩꯇ
ꯀꯗ ꯊꯔꯅ ꯊꯗꯔꯣ ꯂꯑꯣ
ꯑꯁ ꯏꯅꯣꯃꯤ ꯇ
ꯑꯩ ꯀꯔꯤ ꯊꯥꯎ ꯌꯥꯎꯗꯦꯕ
ꯏꯟꯖꯤ ꯄ ꯔꯣ ꯍꯥꯥ ꯂꯒꯦ
ꯏꯁ ꯁꯒꯤ ꯒꯥꯔꯤꯗ ꯊꯧꯗꯅꯕ ꯏꯅ ꯆꯠꯈꯤꯗꯔ ꯀꯔꯤꯁꯤꯕꯣꯃꯣ
ꯑꯥ ꯋꯥꯀꯤꯡ ꯑꯣꯏ
ꯑꯗꯨ
ꯀꯔꯤ
ꯌꯥꯎꯗ꯭ꯔꯕꯗꯤ ꯈꯣꯡꯖꯕꯗꯤ ꯀꯩ ꯀꯥꯏ ꯀꯦ
ꯈꯣꯡ ꯆꯠꯄꯗꯨ ꯁ ꯂꯥꯞꯄꯤꯅꯦꯕ
ꯑꯣ ꯊꯦꯣ ꯃ ꯆꯂꯣꯅ
ꯉꯈꯨꯝꯃꯤ ꯇꯔꯥꯉꯥ ꯇꯔꯥꯇꯔꯨꯛ ꯇꯔꯥꯇꯔꯦꯠ ꯑꯩꯉꯣꯟꯗ ꯗꯦꯠ ꯗꯦꯠ
ꯗꯦꯠ
ꯑ
ꯀꯩꯗ
ꯑꯃꯨꯛ ꯃꯑꯣꯡ ꯉꯥꯏꯍꯥꯛ ꯂꯩꯔꯒ ꯑꯃꯨꯛ ꯇꯧꯔꯛꯇꯦ
ꯑ ꯀꯕꯗꯉꯥꯏꯔꯦ